ꯀꯩꯗꯧꯔꯝꯃꯤꯅꯣ
ꯑꯩ ꯁꯨꯝ ꯍꯤꯞꯄꯝꯝꯕꯅꯦ ꯕꯣꯜ ꯉꯥꯏꯕ ꯑꯣꯏꯅ
ꯑꯣ ꯀꯔꯤ ꯃꯊꯦꯜ ꯆꯥꯒ꯭ꯔꯕ
ꯑꯁꯤꯗꯤ ꯉꯁꯥꯏ ꯑꯌꯨꯛꯀꯤ ꯍꯋꯥꯏ ꯀꯥꯡꯇꯛꯇꯣ ꯑꯗꯨꯝ ꯆꯥꯔꯦ ꯍꯧꯖꯤꯛ ꯅꯨꯃꯤꯗꯥꯡ ꯍꯣꯇꯦꯜꯗꯒꯤ ꯃꯣꯏ ꯍꯣ ꯎꯝ ꯑꯩꯈꯣꯏ ꯗꯥ ꯁꯅꯥꯊꯣꯏ ꯍꯣꯏꯗ ꯃꯩꯇꯩ ꯌꯦꯟ ꯊꯣꯡꯉꯦꯅ ꯃꯣꯏꯗꯒꯤ ꯂꯧꯔꯦ ꯈꯔ ꯑꯗꯨ ꯆꯥꯔꯦ
ꯃꯥꯏ ꯉꯔꯥꯡ ꯉꯥꯅꯨ ꯊꯣꯡꯅꯦ ꯇꯧꯍꯧꯕꯅꯤꯅꯦ
ꯉꯔꯥꯡ ꯉꯥꯅꯨ ꯊꯣꯡꯉꯦ ꯃꯥꯏ ꯉꯥꯅꯨꯁꯦ ꯏꯍꯧ ꯌꯧꯗꯦꯅꯦ ꯅꯥꯕ
ꯎꯝ ꯌꯦꯟ ꯊꯣꯡꯕꯗꯤ
ꯌꯦꯟ ꯊꯣꯡꯕꯗꯤ ꯑꯗꯨꯝ ꯈꯔ ꯍꯥꯎꯋꯦ ꯉꯥꯅꯨꯖꯦ ꯃꯥ ꯀꯃꯥꯏꯅ ꯇꯧꯕꯅꯣ ꯈꯪꯗꯦ ꯉꯥꯅꯨꯒꯤ ꯃꯍꯥꯎ ꯑꯃ ꯏꯊꯣꯛ ꯊꯣꯛꯇꯦꯕ
ꯇꯥꯡꯗꯤ ꯇꯥꯡꯕ꯭ꯔꯣ
ꯉꯥꯅꯨꯁꯦ ꯅꯍꯥꯟꯈꯩꯗꯤ ꯇꯥꯡꯉꯝꯕꯅꯦ ꯉꯔꯥꯡꯅꯗꯤ ꯃꯇꯨꯝ ꯇꯔꯥꯃꯥꯊꯣꯏꯒ ꯇꯧꯔꯛꯑꯦ
ꯂꯨꯄꯥ ꯆꯥꯝꯃꯩꯔꯣ ꯌꯥꯡꯈꯩꯒꯤꯔꯣ
ꯆꯥꯝꯃꯒꯤꯅ
ꯑꯣ
ꯅꯍꯥꯟꯒꯩꯗꯤ ꯀꯝꯄ꯭ꯂꯦꯟ ꯌꯥꯝ ꯆꯥꯔ ꯃꯥꯜꯂꯦꯕ ꯑꯗꯨꯗꯩ ꯈꯔ ꯈꯣꯡꯅ ꯇꯝꯃꯦ
ꯎꯝ
ꯅꯣꯏꯗꯤ ꯀꯩ ꯃꯊꯦꯜ ꯇꯧꯒꯔꯒꯦ
ꯉꯁꯤ ꯏꯔꯣꯟꯕ ꯑꯃꯒ ꯀꯥꯡꯍꯧ ꯑꯃꯒ ꯆꯥꯏꯌꯦ
ꯎꯝ
ꯅꯪꯕꯨ ꯁꯇꯦꯗꯤꯑꯣ ꯂꯩꯔꯤꯔꯣ ꯀꯥꯏꯗ ꯂꯩꯅꯣ
ꯑꯩ ꯌꯨꯝꯗ ꯂꯩꯌꯦ
ꯑꯣ ꯏꯁꯇꯗꯤꯑꯣꯗ ꯆꯠꯇ꯭ꯔꯣ ꯉꯁꯤ
ꯆꯠꯂꯦ ꯍꯧꯖꯤꯛꯇ ꯍꯜꯂꯛꯏꯅꯦ ꯗꯦꯞꯁꯟꯒ ꯋꯥꯔꯤ ꯁꯥꯟꯅꯔꯝꯃꯤꯅꯤ ꯃꯥ ꯇꯥꯛꯁ ꯀꯨꯟꯊ꯭ꯔꯥ ꯁꯨꯍꯟꯗꯕ ꯌꯥꯗꯦꯅ ꯇꯧ ꯂꯩꯍꯧꯕꯅꯦ
ꯎꯝ ꯍ ꯎꯨꯝ ꯑꯗꯣ ꯕꯣꯟꯗꯤ ꯉꯔꯥꯡꯗꯤ ꯌꯦꯡꯕ꯭ꯔꯣ ꯅꯪꯕꯣ
ꯉꯔꯥꯡ ꯌꯦꯡꯉꯦ ꯑꯗꯨꯝ ꯐ꯭ꯔꯥꯟꯁꯇ ꯄꯩꯁꯥ ꯊꯥꯖꯜꯂꯦ ꯑꯗꯨꯝ ꯎꯄꯥꯏ ꯂꯩꯒꯤꯗ꯭ꯔꯦ ꯏꯁꯄꯦꯟ ꯑꯃ ꯆꯜꯂꯦ ꯃꯇꯨꯡꯗ ꯐ꯭ꯔꯥꯟꯁꯇ ꯊꯥꯕꯅꯦꯕ
ꯎꯝ
ꯑꯗꯨꯝ ꯌꯥꯒꯤꯗ꯭ꯔꯦ ꯉꯔꯥꯡꯗꯤ ꯐ꯭ꯔꯥꯟꯁꯁꯦ ꯃꯄꯨꯟꯁꯤꯒꯤ ꯕꯣꯜ ꯀꯥꯎꯗ꯭ꯔꯤꯕ ꯃꯥꯟꯖꯜꯂꯛꯑꯦ ꯉꯔꯥꯡ ꯈꯨꯁꯥꯟꯅꯗꯨꯗꯤ ꯃꯄꯨꯟꯁꯤꯒꯤ ꯕꯣꯜꯒꯖꯦ ꯊꯦꯡꯗ꯭ꯔꯕ ꯃꯥꯜꯂꯦꯕ
ꯎꯝ ꯏꯁꯇꯗꯤꯌꯣꯗ ꯌꯦꯡꯉꯤꯔꯣ ꯉꯔꯥꯡꯗꯤ
ꯉꯔꯥꯡ ꯌꯨꯝꯗ ꯌꯦꯡꯉꯦ
ꯎꯝ ꯅꯪꯗꯤ ꯖꯤ ꯐꯥꯏꯚ ꯅꯤꯅ ꯅꯨꯡꯉꯥꯏꯔꯝꯅꯤꯅꯦ
ꯑꯁ ꯊꯤ ꯅꯨꯉꯥꯏ ꯑꯩ ꯖꯤ ꯐꯥꯏꯚꯅꯤꯅ
ꯎꯝ ꯑꯁ ꯑꯩꯈꯣꯏꯖꯨ ꯃꯩ ꯃꯨꯠꯈ꯭ꯔꯦ ꯅꯣꯏꯗꯤ ꯂꯥꯛꯑꯕꯣ
ꯂꯥꯛꯑꯦ ꯂꯥꯛꯑꯦ ꯍꯧꯖꯤꯛ
ꯎꯝ ꯏꯁ ꯃꯩꯖꯦ ꯌꯥꯝ ꯅꯨꯡꯉꯥꯏꯇ꯭ꯔꯕ ꯇꯧꯔꯤꯖꯦ ꯅꯣꯡ ꯇꯥꯕꯖꯨ ꯅꯠꯇꯦ ꯅꯣꯡꯂꯩ ꯅꯨꯡꯁꯤꯠ ꯇꯧꯕꯖꯨ ꯅꯠ
ꯅꯣꯏ ꯑꯗꯨ ꯂꯩꯕꯗꯨꯕꯨ ꯁꯥꯕ꯭ꯔꯣ ꯀꯃꯥꯏ ꯇꯧꯒꯦ ꯅꯁꯥ ꯅꯁꯥꯒꯤ ꯄꯥꯔꯁꯣꯅꯦꯟ ꯐꯦꯟ ꯊꯝꯕ꯭ꯔꯣ
ꯐꯦꯟ ꯊꯝꯗꯦ ꯑꯩꯈꯣꯏꯒꯤ ꯐꯦꯟ ꯑꯃ ꯂꯩ ꯑꯗꯨꯗꯣ ꯑꯗꯨꯝ ꯎꯪꯉꯦ ꯁꯤꯂꯤꯡ ꯐꯦꯟ ꯑꯃ ꯀꯣ
ꯑꯣ ꯁꯤꯂꯤꯡ ꯐꯦꯟꯗꯣ ꯌꯥꯔꯤꯕꯣ
ꯌꯥꯔꯤꯗ ꯐꯖꯅ ꯋꯥꯀꯤꯡ ꯐꯪꯁꯟ ꯇꯧꯔꯦ
ꯍꯥꯏꯗꯤ ꯐꯥꯏꯞ ꯐꯧ ꯊꯝꯕꯗꯒ ꯑꯗꯨꯝ ꯐꯖꯅ ꯎꯪꯕ꯭ꯔꯕ
ꯎꯝ ꯑꯗꯨꯒꯗꯤ ꯌꯥꯝ ꯀꯜꯂꯤꯗ
ꯑꯣ ꯇꯨꯝꯕꯗꯤ ꯑꯗꯨꯝ ꯐꯦꯟ ꯊꯥꯔ ꯇꯨꯝꯕ꯭ꯔꯣ ꯍꯧꯖꯤꯛ ꯁꯥꯕꯅꯤꯅ
ꯑ ꯑꯩꯗꯤ ꯑꯩꯗꯤ ꯐꯃꯨꯡꯗ ꯇꯨꯝꯗꯤꯌꯦ ꯃꯈꯥꯗ ꯑꯩꯈꯣꯏꯗꯣ ꯇꯥꯏꯜꯁ ꯑꯣꯏꯕꯅꯤꯅ ꯃꯈꯥꯗ ꯐꯤ ꯑꯃ ꯊꯥꯔꯦꯗꯅ
ꯎꯝ
ꯑꯗꯨꯗꯨꯒ ꯑꯗꯨꯃꯥꯏꯟ ꯇꯧꯔꯒ ꯇꯨꯝꯕ ꯑꯩꯒꯤꯗꯣ ꯐꯦꯟ ꯌꯧꯗꯕ ꯍꯥꯏꯇꯥꯔꯦ
ꯐꯤ ꯍꯥꯏꯖꯦ ꯌꯥꯝ ꯄꯥꯔꯗꯤ ꯄꯨꯛ ꯅꯨꯡꯉꯥꯏꯔꯣꯏꯍꯦ
ꯅꯠꯇꯦ ꯍꯝꯄꯣꯔꯗꯣ
ꯎꯝ
ꯄꯣꯔ ꯑꯊꯥꯕꯗꯣ ꯑꯗꯨꯗꯣ
ꯀꯝꯄꯔꯣꯗꯣ ꯑꯗꯨꯝ ꯊꯥꯏꯔꯣ ꯅꯠꯇ꯭ꯔꯥ ꯐꯛ ꯑꯃ ꯍꯥꯟꯅ ꯊꯥꯕ꯭ꯔꯣ
ꯍꯥꯟꯗꯩ ꯀꯝꯄꯣꯔꯗꯣ ꯀꯩꯁꯨ ꯃꯈꯥꯗ ꯏꯪꯕ ꯑꯣꯏꯗꯦꯗ ꯐꯥꯎꯒꯠꯂꯛꯇꯦꯕ ꯏꯪꯕꯗꯣ
ꯐꯩꯖꯨꯞ ꯁꯨꯞꯇꯕꯤ ꯇꯨꯝꯕ꯭ꯔꯣ ꯑꯗꯨꯗꯤ
ꯐꯩꯖ ꯁꯨꯞꯄꯦ ꯐꯤ ꯑꯄꯥꯕ ꯑꯃ ꯁꯨꯞꯄꯦ ꯀꯣꯛꯀ ꯀꯨꯞꯆꯜꯂꯒ ꯑꯗꯣ ꯌꯥꯝ ꯀꯟꯅ ꯐꯦꯟ ꯊꯥꯕ ꯅꯠꯇꯦꯗ
ꯐꯅ ꯁꯥꯔꯁꯨꯀꯣ ꯀꯩꯅꯣꯝꯃ ꯁꯨꯞꯇꯕꯤ ꯇꯨꯝꯕꯁꯦ ꯏꯁꯥꯥꯁꯦ ꯏꯍꯩ ꯍꯩꯅꯗꯕꯅꯦ ꯅꯨꯃꯤꯗꯥꯡ ꯇꯨꯝꯕꯁꯦꯀꯣ ꯀꯩꯅꯣꯝꯃ ꯁꯨꯞꯈꯤꯕꯗꯨꯝ ꯐꯩꯌꯦꯕ ꯍꯌꯦꯡꯗꯤ ꯀꯥꯡꯒꯤ ꯀꯤꯍꯣꯝ ꯆꯥꯕ ꯆꯠꯂꯣꯏꯗ꯭ꯔꯣ
ꯑꯩꯗꯤ ꯆꯠꯂꯔꯣꯏꯗ ꯅꯪꯗꯤ
ꯑꯩꯗꯤ ꯆꯠꯁꯦ ꯍꯥꯏꯅꯔꯤꯅꯦ ꯑꯩꯈꯣꯏ ꯏꯕꯥꯏ ꯗꯦꯞꯁꯟ ꯍꯣꯏ ꯑꯩꯈꯣꯏ
ꯀꯗꯥꯏꯗ
ꯑ ꯁꯔꯝꯗ ꯆꯠꯁꯦꯌꯦ ꯑꯗꯣ ꯁꯥꯔꯝ ꯌꯥꯝ ꯆꯤꯜꯂꯝꯃꯒꯅ ꯉꯥꯔꯤꯌꯥꯟꯐꯧ ꯆꯠ ꯉꯥꯔꯤꯌꯥꯟꯗ ꯆꯠꯁꯦꯅ ꯍꯥꯏꯔꯤꯌꯦ
ꯑꯁ ꯁꯥꯔꯟꯗꯨꯗꯤ ꯆꯠꯇꯝ ꯐꯔꯦꯗ ꯉꯥꯔꯤ ꯌꯥꯥꯟꯅ ꯗꯥꯏꯔꯦꯛ ꯆꯠꯈꯤꯝ ꯐꯔꯦ
ꯁꯥꯔꯝꯗꯤ ꯑꯗꯨꯝ ꯎꯄꯥꯏ ꯂꯩꯗꯧ ꯃꯥꯟꯗꯦ
ꯑꯌꯨꯛ ꯉꯟꯇꯥꯗꯒꯤ ꯈꯦꯆꯔꯤꯗꯣ ꯂꯩꯅꯔ ꯄꯨꯅꯔꯛꯑꯒ ꯑꯗꯨꯝ ꯂꯥꯛꯅꯔꯅꯦꯕ
ꯎꯨꯝ ꯑꯩꯈꯣꯏꯅ ꯆꯠꯁꯦ ꯍꯥꯏꯅꯔꯤꯁꯦ ꯑꯗꯨꯝ ꯆꯥꯛ ꯇꯣꯛꯑꯒ ꯅꯨꯡꯊꯤꯟ ꯄꯨꯡ ꯑꯍꯨꯝ ꯁ꯭ꯋꯥꯏꯗ ꯆꯠꯁꯤ ꯍꯥꯏꯅꯅꯦꯕ ꯑꯗꯨꯝ ꯎꯄꯥꯏ ꯂꯩꯔꯣꯏꯕ ꯂꯝꯕꯤ ꯅꯍꯥꯟ ꯇꯨ ꯊꯥꯎꯖꯟ ꯇꯣꯏꯟꯇꯤ ꯇꯨꯔ ꯇꯣꯏꯟꯇꯤ ꯊ꯭ꯔꯤꯔ ꯀꯥꯎꯔꯦ ꯆꯠꯂꯨꯏꯕꯀꯣ ꯑꯩꯈꯣꯏ ꯈꯔ
ꯎꯨꯝ
ꯂꯝꯕꯤ ꯑꯃ ꯃꯈꯥꯒꯤ ꯂꯩꯔꯛꯑꯣꯏ ꯀꯩꯑꯣꯏ ꯇꯧꯕ ꯑꯃ ꯂꯩꯕꯗꯣ ꯁꯥꯔꯝꯒꯤ
ꯎꯨꯝ
ꯑꯗꯨ ꯑꯗꯨꯗꯨꯝ ꯄꯨꯔꯥ ꯐꯨꯜ ꯑꯣꯏ ꯎꯄꯥꯏ ꯂꯩꯇꯦ꯫
ꯎꯨꯝ
ꯒꯥꯔꯤ ꯊꯧꯖꯤꯟꯕꯅꯦ ꯑꯁ ꯐꯅ ꯀꯨꯏꯅ ꯉꯥꯏ ꯄꯨꯡ ꯑꯃꯃꯨꯛ ꯆꯪꯉꯤ ꯑꯁꯣꯝꯗꯒꯤ ꯊꯧꯗꯣꯛꯅꯕ ꯍꯣꯠꯅꯕꯗ ꯃꯅꯤꯡ ꯍꯟꯕꯁꯨ ꯌꯥꯔꯔꯣꯏꯗꯧꯕ ꯃꯅꯤꯡꯗ ꯒꯥꯔꯤ ꯃꯌꯥꯝ ꯂꯥꯛꯄ ꯑꯗꯣ ꯃꯃꯥꯡꯗꯤ ꯀꯥꯡꯁꯨ ꯑꯅꯤꯔꯛ ꯇꯧꯋꯤ ꯑꯗꯣ ꯍꯟꯗꯛꯇꯤ ꯑꯃꯥꯔꯛꯈꯛ ꯇꯧꯔꯦꯗꯅ ꯑꯗꯨꯅ ꯌꯥꯗꯧ ꯃꯥꯟꯗ꯭ꯔꯦꯕ ꯑꯗꯣ ꯀꯥꯡꯁꯨ ꯀꯩꯅꯣ ꯀꯥꯡꯍꯧ ꯇꯧꯈꯤꯗ꯭ꯔꯕꯣ
ꯍꯟꯗꯛꯀꯤꯗꯣ ꯀꯥꯡꯍꯧ ꯑꯣꯏꯗꯣꯏꯔꯝꯅꯤꯌꯦ ꯍꯌꯦꯡꯁꯦ ꯀꯥꯡꯍꯧ ꯑꯣꯏꯔꯔꯕꯅꯤꯌꯦ
ꯀꯥꯡꯂꯦꯟꯅꯤ ꯍꯥꯏꯗ
ꯈꯪꯗꯦꯅꯦ ꯀꯩꯝ ꯇꯥꯍꯧꯗ꯭ꯔꯦꯅꯦ
ꯈꯪꯗꯦ ꯀꯥꯡꯍꯧ ꯑꯣꯏꯗꯣꯏꯔꯣ
ꯈꯪꯗꯦ
ꯈꯪꯗꯦꯁꯦ ꯍꯪꯅꯔꯁꯤ ꯑꯩꯅ ꯍꯥꯏꯕꯗ ꯃꯃꯥꯡꯗ ꯃꯣꯏ ꯀꯥꯡꯒꯤ ꯂꯥꯏ ꯈꯨꯔꯝꯕ ꯅꯨꯃꯤꯠ ꯉꯁꯤꯗ ꯍꯧꯔꯦ ꯀꯥꯏꯅ ꯍꯥꯏꯔꯛꯄ ꯑꯃ ꯌꯥꯎꯒꯤꯕꯀꯣ ꯕꯥꯃꯣꯟ ꯏꯃꯥꯟꯅꯕ ꯑꯃꯅ ꯅ ꯑꯗꯨꯗꯤ ꯀꯥꯡꯍꯧꯔꯁꯤꯅꯦ ꯑꯩꯅ ꯃꯉꯣꯟꯗ ꯍꯪꯉꯤꯁꯦ ꯀꯥꯡꯍꯧꯗꯤ ꯅꯠꯇꯦ ꯀꯥꯡꯒꯤ ꯂꯥꯏ ꯀꯩꯀꯥ ꯈꯨꯣꯏꯔꯝꯕꯗꯒꯤ ꯍꯧꯗꯣꯏꯅꯦꯅ ꯍꯥꯏꯕ ꯆꯃꯝꯅꯔꯦꯅꯦ꯫ ꯃꯅꯤꯄꯨꯔꯖꯤꯅ ꯔꯦꯟ ꯍꯣꯂꯤꯗꯦ ꯂꯤꯁꯇꯁꯨ ꯀꯥꯡꯒꯤ ꯁꯨꯇꯤꯁꯦ ꯍꯌꯦꯡꯈꯛ ꯑꯣꯏꯌꯦꯕ ꯑꯅꯤ ꯁꯨꯗꯦꯕ ꯍꯥꯟꯅꯗꯤ ꯑꯅꯤ ꯁꯨꯔꯝꯃꯤꯗꯅ
ꯑꯣ
ꯑꯃꯔꯣꯝꯗꯕꯨꯗꯤ ꯀꯩꯝ ꯀꯥꯏꯗꯦꯗ ꯑꯃ ꯇꯧꯔꯗꯤ ꯑꯗꯨꯝ ꯌꯥꯔꯦꯀꯣ
ꯍꯧꯖꯤꯛ ꯁꯦꯟ ꯊꯨꯝꯁꯨ ꯋꯥꯟꯅꯔꯤ ꯃꯇꯝ ꯑꯣꯏꯕꯅꯤꯅꯀꯣ
ꯎꯝ
ꯑꯗꯨꯗꯨꯒꯤ
ꯀ꯭ꯔꯤꯁꯅ ꯖꯔꯃꯒꯗꯤ ꯑꯗꯨꯝ ꯀ꯭ꯔꯤꯁꯅꯥ ꯖꯔꯃꯒꯗꯤ ꯑꯗꯨꯝ ꯁꯨꯇꯤ ꯊꯥꯏ ꯑꯗꯨꯒ ꯑꯇꯣꯞꯄ
ꯔꯥꯙꯥ ꯖꯔꯃ ꯄꯥꯝꯕꯣꯝ ꯖꯔꯃ ꯒꯥꯏꯅ ꯂꯩꯗꯅ ꯑꯗꯨꯒꯨꯝꯕꯗꯤ ꯑꯃꯨꯛ ꯊꯥꯗ꯭ꯔ ꯃꯥꯜꯂꯦ꯫ ꯀ꯭ꯔꯤꯁꯅꯥ ꯖꯔꯃꯥ ꯈꯔ ꯊꯥꯔꯥ ꯃꯥꯜꯂꯦ
ꯑꯣ
ꯍꯥꯟꯅ ꯑꯩꯈꯣꯏ ꯑꯉꯥꯡ ꯑꯣꯏꯉꯥꯏ ꯇꯨ ꯊꯥꯎꯖꯟ ꯐꯤꯐꯇꯤꯟ ꯁꯤꯛꯁꯇꯤꯟ ꯑꯗꯨꯋꯥꯏꯗꯒꯗꯤ ꯑꯗꯨꯝ ꯔꯥꯙꯥ ꯖꯔꯃ ꯄꯥꯝꯕꯣꯝ ꯖꯔꯃ ꯀꯥꯏꯅ ꯌꯥꯝ ꯂꯩꯔꯝꯗꯥꯏ ꯑꯗꯨꯒꯨꯝꯕꯁꯨ ꯈꯔ ꯊꯥꯔꯝꯕꯗꯣ ꯍꯧꯖꯤꯛ ꯊꯥꯗ꯭ꯔꯦ ꯑꯗꯨꯝ ꯀꯨꯝꯍꯩ ꯍꯔꯥꯎꯁꯦ ꯑꯩꯈꯣꯏꯅ ꯀꯩꯅꯣ ꯇꯧꯔꯨ ꯌꯥꯄꯣꯟ ꯅꯠꯇꯦꯗ ꯑꯩꯈꯣꯏꯅ ꯃꯩꯇꯩꯒꯤ ꯅꯠꯇꯦ ꯑꯗꯨꯒꯤ ꯅꯠꯇꯦ ꯀꯧꯔ ꯑꯗꯨ ꯃꯌꯥꯡꯒꯤ ꯗꯔꯃꯅ ꯍꯧꯖꯤꯛ ꯌꯦ ꯌꯦꯦꯠꯄꯩ ꯃꯇꯝ ꯍꯦꯜꯂꯦꯗ
ꯃꯥꯅꯦ ꯃꯥꯅꯦ ꯆꯥꯎꯈꯠꯂꯛꯑꯕꯅꯤꯅ
ꯁꯇꯤꯇꯥꯁ ꯀꯣꯁꯥꯥꯏ ꯃꯇꯝꯗ ꯑꯗꯨꯝ ꯑꯥ ꯑꯩꯈꯣꯏ ꯌꯥꯝ ꯀꯨꯏꯔꯦꯕ ꯃꯣꯏꯁꯦ
ꯎꯝ
ꯑꯗꯨꯅ ꯑꯗꯨꯝ ꯑꯩꯈꯣꯏꯅ ꯍꯧꯖꯤꯛ ꯀꯩꯁꯨ ꯁꯤꯒꯨꯝꯗ ꯌꯦꯠꯅꯔꯨꯕꯁꯦ ꯑꯄꯪꯕ ꯇꯥꯔ ꯇꯣꯛꯀꯅꯤꯕ
ꯃꯥꯅꯦ ꯆꯥꯎꯈꯠꯂꯛꯑꯃꯤꯅ ꯍꯧꯖꯤꯛꯇꯤ ꯃꯤꯑꯣꯏꯕꯒꯤ ꯋꯥꯈꯜꯁꯨ ꯑꯗꯨꯝ ꯍꯣꯡꯉꯛꯏꯗꯅ꯫
ꯎꯝ ꯁꯤꯗ ꯃꯣꯏ ꯈꯔ ꯂꯩꯔꯤꯅꯤꯅ ꯑꯩꯈꯣꯏ ꯃꯔꯛꯇꯁꯨ ꯌꯥꯝꯅ ꯀꯩꯅꯣ ꯁꯥꯕ ꯑꯣꯕꯔ ꯆꯠꯄ ꯍꯥꯏꯇꯥꯔꯦꯅꯦ ꯎꯝ ꯍꯦꯛꯇ ꯑꯃꯔꯣꯝꯗꯗꯤ ꯑꯁꯦꯡꯕꯅꯤ ꯐꯠꯇꯦ ꯑꯗꯨ ꯀꯝꯃꯨꯅꯤꯇꯤ ꯑꯅꯤ ꯃꯔꯛꯇ ꯒꯦꯞ ꯑꯃ ꯊꯝꯃꯛꯀꯗꯣꯏꯅꯤ ꯑꯗꯨꯅ
ꯎꯝ ꯑ ꯐꯦꯠ ꯍꯥꯏꯕꯗꯨꯃꯗꯤ ꯂꯩꯒꯗꯕꯅꯦꯕ ꯐꯦꯠ ꯍꯥꯏꯕꯗꯣ ꯂꯩꯔꯒꯗꯤ ꯐꯦꯠ ꯍꯥꯏꯕꯁꯤꯅ ꯑꯩꯅ ꯀꯔꯤꯒꯨꯝꯕ ꯇꯧꯕ ꯃꯇꯝꯗ ꯃꯥꯅ ꯀꯟꯇ꯭ꯔꯣꯜ ꯇꯧꯋꯤ ꯅꯠꯇ꯭ꯔꯥ
ꯃꯥꯅꯦ ꯃꯥꯅꯦ
ꯑꯗꯩ ꯃꯥꯅ ꯑꯩꯅ ꯇꯧꯅꯤꯡꯉꯤ ꯊꯕꯛꯇꯨꯗ ꯍꯦꯟꯅ ꯏꯅꯣꯠ ꯍꯥꯞꯇꯅ ꯍꯦꯟꯅ ꯑꯩꯉꯣꯟꯗ ꯇꯧꯍꯟꯅꯤꯡꯕ ꯋꯥꯈꯜ ꯄꯣꯛꯍꯜꯂꯤ
ꯎꯝ
ꯄꯣꯖꯤꯇꯤꯕ ꯑꯣꯏꯅ ꯂꯣꯏꯅꯃꯛ ꯄꯨꯅꯕ ꯍꯣꯠꯅꯒꯗꯕꯅꯤꯗ
ꯃꯥꯅꯦ ꯂꯣꯏ ꯄꯨꯒꯗꯕꯅꯦ ꯅꯦꯒꯦꯇꯤꯞ ꯅꯦꯒꯦꯇꯤꯞ ꯏꯅꯔꯖꯤ ꯍꯥꯏꯒꯗ꯭ꯔꯥ ꯌꯥꯝ ꯁꯄ꯭ꯔꯦꯠ ꯇꯧꯅꯕ ꯍꯣꯠꯅꯕ ꯈꯔ ꯂꯩꯌꯦꯕ ꯑꯩꯈꯣꯏ ꯃꯔꯛꯇꯁꯨ
ꯃꯥꯅꯦ ꯅꯦꯒꯦꯇꯤꯞ ꯏꯅꯔꯖꯤꯁꯦ ꯃꯤ ꯈꯨꯗꯤꯡꯃꯛꯇ ꯂꯣꯏꯅꯃꯛ ꯂꯩꯕ ꯉꯥꯛꯇꯅꯦꯕ
ꯎꯝ
ꯑꯗꯣ ꯑꯩꯈꯣꯏꯅ ꯀꯟꯇ꯭ꯔꯣꯜ ꯇꯧꯔ ꯊꯝꯕꯒꯤ ꯋꯥꯅꯤꯗ
ꯃꯥꯟꯅꯦ ꯀꯟꯇ꯭ꯔꯣꯜ ꯇꯧꯒꯗꯧꯅꯦ ꯑꯇꯣꯞꯄꯗ ꯁꯄ꯭ꯔꯦꯠ ꯇꯧꯔꯣꯏꯗꯧꯅꯦ ꯑꯩꯈꯣꯏꯒꯤ ꯅꯦꯒꯦꯇꯤꯞꯇꯣ
ꯑꯣ
ꯑꯗꯣ ꯍꯌꯦꯡꯗꯤ ꯑꯍꯥꯎꯕ ꯑꯃ ꯆꯥꯎꯗꯅ ꯀꯥꯡꯒꯦ
ꯑꯁ ꯈꯪꯗꯦ ꯍꯌꯦꯡꯁꯦ ꯀꯥꯡꯁꯦ ꯎꯠꯇꯤ ꯆꯥꯖꯦ ꯍꯥꯏꯕꯔ ꯀꯩꯅꯣ
ꯕ꯭ꯔꯣꯕꯣ
ꯂꯩꯇꯦꯗ ꯀꯔꯤꯝꯇ ꯑꯗꯨꯕꯨꯗꯤ
ꯑꯗꯨꯗꯤ ꯅꯣꯏ ꯑꯗꯨ ꯂꯩꯃꯤꯟꯅꯕ ꯀꯥꯡꯒꯨ ꯅꯣꯏ ꯀꯣꯂꯣꯅꯤ ꯍꯥꯏꯇꯥꯔꯦꯅꯦꯀꯣ ꯅꯣꯏ ꯄꯨꯟꯕ ꯀꯥꯡꯕꯨꯗꯣ ꯈꯥꯏꯒꯠꯅꯔꯒ ꯀꯩꯅꯣꯝ ꯆꯥꯏꯌꯥꯏ ꯀꯩꯅꯣ
ꯈꯪꯗꯦ ꯈꯦꯆ꯭ꯔꯤ ꯍꯧꯖꯦꯁꯨ ꯍꯥꯏꯗꯤ ꯍꯥꯏꯅꯕꯅꯦ
ꯀꯦꯆ꯭ꯔꯤ ꯍꯧꯕꯁꯨ ꯌꯥꯏ ꯅꯣꯏꯅ ꯍꯩꯔꯒꯗꯤ
ꯎꯝ
ꯍꯕ ꯃꯤ ꯌꯥꯎꯕꯅꯤꯗ
ꯍꯩꯌꯦ ꯍꯩꯌꯦ ꯑꯩꯈꯣꯏ ꯃꯃꯥꯡꯗ ꯍꯧꯔꯒ ꯆꯥꯏꯌꯦ
ꯑꯣ ꯈꯤꯆꯤꯗꯨꯃ ꯍꯧꯔꯣ ꯏꯟꯁꯥꯡ ꯑꯍꯥꯎꯕ ꯑꯃ ꯊꯣꯡꯉꯒ ꯎꯝ ꯎꯇꯤ ꯑꯃ ꯊꯣꯡꯉꯅꯤ ꯑꯗꯨꯒ ꯅꯣꯏ ꯁꯥ ꯆꯥꯅꯤꯡꯉꯗꯤ ꯁꯥ ꯃꯆꯥꯃ ꯉꯧꯕꯤꯔ ꯌꯥꯔꯦ
ꯎꯝ ꯈꯦꯆ꯭ꯔꯤꯒꯤ ꯁꯄꯤꯁꯦꯂꯤꯇꯤ ꯒꯁꯦ ꯂꯩꯇ꯭ꯔꯦꯕ ꯍꯧꯖꯤꯛꯇꯤ
ꯂꯩꯇ꯭ꯔꯦ ꯑꯗꯨꯝ ꯌꯣꯟꯈꯠꯅꯔꯛꯑꯕꯅꯤꯅꯀꯣ
ꯑꯗꯨꯝ ꯆꯍꯤ ꯆꯨꯞꯄ ꯑꯗꯨꯝ ꯐꯪꯉ ꯂꯩꯔꯕꯅꯤꯅ ꯁꯝꯅ ꯍꯥꯏꯔꯕꯗ ꯌꯣꯡꯆꯥꯛ ꯍꯥꯏꯔꯁꯤꯅꯦ
ꯎꯝ
ꯌꯣꯡꯆꯥꯛꯁꯤꯁꯨ ꯀꯔꯤ ꯃꯥ ꯅꯤꯡꯊꯝꯊꯥ ꯃꯇꯝꯗ ꯊꯣꯛꯄꯗꯨꯗ ꯌꯣꯡꯆꯥꯛ ꯑꯃꯗ ꯂꯨꯄꯥ ꯆꯥꯝꯃ ꯄꯤꯔꯒ ꯂꯩꯅꯔꯤꯃꯤꯕ ꯅꯠꯇ꯭ꯔꯣ
ꯃꯥꯅꯦ
ꯍꯧꯖꯤꯛꯁꯤꯗꯤ ꯈꯦꯇ꯭ꯔꯤꯅꯦꯅ ꯑꯗꯨꯝ ꯇꯧꯔ ꯂꯩꯔꯦ ꯌꯣꯡꯆꯥꯛꯁꯨ ꯑꯗꯨꯝ ꯍꯧꯖꯤꯛ ꯐ꯭ꯔꯤꯖꯇ ꯍꯥꯞꯆꯟꯅ ꯐ꯭ꯔꯤꯖꯔꯗ ꯇꯧꯗꯅ ꯃꯣꯏ ꯄ꯭ꯔꯤꯖꯥꯕ ꯇꯧꯔ ꯊꯝꯃꯤꯗꯅ
ꯃꯔꯨꯁꯦ ꯃꯌꯥꯝ ꯌꯣꯜꯂꯤꯗ ꯀꯩꯊꯦꯜꯗꯒ
ꯎꯝ ꯉꯥꯏꯍꯥꯛ ꯑꯒꯗꯤ ꯀꯩꯁꯨ ꯈꯦꯅꯇꯤ ꯈꯦꯠꯅꯔꯝꯅꯦꯕ
ꯎꯝ
ꯑꯩꯈꯣꯏꯅ ꯀꯥꯂꯦꯟꯗ ꯆꯥꯕ ꯌꯦꯟꯁꯥꯡꯗꯨꯒ ꯀꯥꯂꯦꯟꯗ ꯆꯥꯕ ꯍꯪꯒꯥꯝꯗ ꯅꯤꯡꯊꯝꯊꯥꯗ ꯆꯥꯕ ꯍꯪꯒꯥꯝꯗꯨꯒ ꯃꯍꯥꯎꯗꯣ ꯅꯤꯡꯊꯝꯊꯥꯅ ꯌꯥꯝ ꯊꯤꯅ ꯍꯦꯟꯗ꯭ꯔꯣ
ꯍꯦꯟꯗꫭꯏꯅꯦ ꯍꯦꯟꯗꫭꯏꯅꯦ
ꯍꯥꯏꯒꯨꯝꯅ ꯑꯗꯨꯅꯦ ꯁꯤꯒꯤ ꯁꯥꯏꯀꯜ ꯁꯤꯒꯤ ꯂꯩꯔꯤꯕ ꯃꯥꯒꯤ ꯁꯥꯏꯀꯜ ꯑꯃ ꯂꯩꯖꯕꯁꯦ
ꯎꯝ
ꯁꯤꯁꯤꯅ ꯃꯤꯑꯣꯏꯕꯅ ꯀꯣꫪꯄꯣꯔꯦꯠ ꯀꯥꯡꯕꯨ ꯀꯃꫪꯁꯤꯌꯦꯜꯒꯤ ꯑꯣꯏꯅ ꯂꯥꯛꯁꯜꯂꯛꯄꯁꯤꯗꯅꯦꯕ ꯄꯨꯔꯥ ꯑꯃꯨꯛ ꯀꯥꯏꯔꯛꯏꯁꯤ
ꯃꯥꯅꯦ ꯃꯥꯅꯦ
ꯑꯗꯨꯅ ꯑꯁ‌ ꯈꯪꯗ꯭ꯔꯦꯗ
ꯁꯤꯁꯦ ꯑꯗꯨꯝ ꯃꯇꯝ ꯃꯇꯝꯗꯨꯒꯤ ꯑꯣꯏꯅ ꯇꯧꯒꯗꯧꯅꯦ ꯃꯣꯏꯅ ꯍꯦꯛꯇ ꯀꯩꯅꯣ ꯇꯧꯕꯗꯣ
ꯎꯝ
ꯍꯣꯏ ꯑꯃꯔꯣꯝꯗꯕꯨꯗꯤ ꯑꯩꯈꯣꯏꯅ ꯖꯁ ꯇꯧꯔꯨ ꯌꯥꯄꯣꯟꯇꯦ ꯑꯗꯣ
ꯍꯣꯏ
ꯑꯃꯔꯣꯝꯗ ꯍꯥꯏꯗꯤ ꯁꯥꫪꯀꯜ ꯊꯨꯒꯥꯏꯕ ꯀꯧꯋꯦꯕꯀꯣ ꯁꯤ ꯃꯒꯨꯟꯗꯣ ꯑꯗꯨꯅ ꯂꯩꯗꯅ ꯑꯁ ꯁꯤꯕꯨ ꯑꯗꯨꯝ ꯉꯥꯏꯁꯤꯗ ꯁꯨꯃꯥꯏꯅ ꯇꯧꯔꫭꯏꯁꯤꯗ ꯀꯥꯏ ꯕꯤꯠꯇꯣ ꯃꯒꯨꯟꯗꯣ ꯑꯩꯈꯣꯏ ꯍꯧꯖꯤꯛ ꯌꯣꯡꯆꯥꯛ ꯆꯥꯕ ꯀꯩꯁꯨ ꯏꯪꯊꯝꯊꯥꯗ ꯆꯥꯕꯗꯨꯒ ꯃꯥꯟꯅꯔꯣꯏꯕ
ꯑ ꯃꯍꯥꯎꯗꯣ ꯈꯦꯠꯅꯩꯗꯅ
ꯈꯦꯠꯅꯩ ꯌꯥꯝ ꯁꯥꯊꯤꯅ ꯈꯦꯠꯅꯩꯗ ꯑꯈꯣꯏ ꯑꯇꯩ ꯀꯩꯅꯣꯒ ꯃꯥꯟꯅꯗꯦꯗꯅ
ꯎꯝ ꯑꯗꯨꯅ ꯈꯔ ꯈꯔ ꯑꯩꯈꯣꯏꯁꯨ ꯑꯗꯨꯝ ꯆꯥꯕ ꯈꯣꯠꯄ ꯇꯧꯕꯁꯦ ꯆꯥꯕ ꯈꯣꯠꯄ ꯈꯛ ꯅꯠꯇ꯭ꯔꯦꯗ ꯍꯧꯖꯤꯛꯇꯤ ꯄꯨꯔꯥ ꯃꯤꯑꯣꯏꯕ ꯑꯃꯒꯤ ꯂꯥꯏꯐ ꯏꯁ꯭ꯇꯥꯏꯜꯁꯦ ꯐꯖꯅ ꯍꯣꯡꯉꯣ ꯍꯥꯏꯕꯃꯤꯗ
ꯎꯝ
ꯃꯇꯝꯁꯤꯗ ꯑꯩꯈꯣꯏꯅ ꯁꫪꯕꯥꯏꯚꯦꯜ ꯇꯧꯕ ꯉꯝꯕꯗꯨꯅꯦꯕ
ꯃꯥꯅꯦ
ꯇꯦꯛꯅꯣꯂꯣꯖꯤꯗ ꯌꯦꯡꯉꯁꯨ ꯑꯃꯗ ꯌꯦꯡꯉꯁꯨ ꯍꯤꯔꯝ ꯈꯨꯗꯤꯡꯃꯛꯇꯗꯤ ꯑꯈꯣꯏꯗ ꯂꯣꯏꯅ ꯐꯤꯠ ꯏꯟ ꯇꯧꯕ ꯉꯝꯕꯗꯨꯅꯦꯕ ꯗꫪꯀꯥꫪ ꯇꯥꯔꯤꯗꯤ
ꯎꯝ ꯍꯧꯖꯤꯛꯁꯦ ꯈꯤꯇꯪ ꯆꯨꯁꯟꯅꯕ ꯋꯥꯠꯂꯤꯌꯦ ꯑꯈꯣꯏ ꯖꯦꯅꯦꯔꯦꯁꯟꯁꯦ ꯃꯃꯥꯡ ꯖꯦꯅꯦꯔꯦꯁꯟꯗꯤ ꯑꯗꯨꯝ ꯈꯔ ꯈꯔ ꯉꯝꯒꯤꯌꯦꯕ ꯃꯣꯏꯗꯤ ꯌꯨꯠꯁꯤꯗꯀꯣ ꯆꯍꯤ ꯑꯗꯨꯝ ꯇ꯭ꯋꯦꯟꯇꯤ ꯐꯥꯏꯚ ꯊꯥꫪꯇꯤ ꯐꯧꯗ ꯑꯗꯨꯝ ꯂꯩꯔꯛꯄꯗꯨꯗ
ꯎꯝ ꯑꯩꯈꯣꯏꯁꯤꯅ ꯑꯅꯧ
ꯒꯤ ꯇꯦꯛꯅꯣꯂꯣꯖꯤ ꯌꯥꯝ ꯊꯣꯛꯂꯛꯑꯦ ꯑꯗꯨꯗꯒꯤ ꯑꯅꯧ ꯑꯅꯧꯕ ꯌꯥꯝ ꯊꯣꯛꯂꯛꯑꯦ ꯍꯥꯠꯒ ꯂꯣꯏ ꯑꯈꯪ ꯑꯍꯩ ꯃꯌꯥꯝ ꯊꯣꯛꯂꯛꯑꯕꯅꯤꯅꯀꯣ ꯀꯟꯇ꯭ꯔꯣꯜ ꯉꯝꯃꯛꯇꯕꯗꯣ
ꯎꯝ ꯑꯩꯈꯣꯏꯅ ꯑꯔꯤꯕ ꯑꯔꯤꯕ ꯀꯥꯡꯕꯨꯁꯨ ꯁꯝꯅꯍꯧꯕ ꯑꯩꯈꯣꯏꯅ ꯇꯧꯔꯤꯁꯦ
ꯎꯝ ꯑꯔꯤꯕꯒꯖꯨ ꯈꯔ ꯁꯝꯕ ꯑꯗꯩ ꯑꯅꯧꯕꯒꯁꯨ ꯁꯝꯕꯁꯤꯗ ꯑꯩꯈꯣꯏꯗ ꯏꯆꯥꯟ ꯆꯥꯟꯅꯗꯕꯗꯣ ꯑꯩꯈꯣꯏꯒꯤ ꯁꯝꯅ ꯍꯥꯏꯔꯕꯗ ꯑꯗ ꯁꯤꯖꯟ ꯆꯦꯟꯖ ꯇꯧꯗꯒ ꯅꯥꯒꯟꯕ ꯂꯩꯗꯅ
ꯎꯝ
ꯀꯩꯅꯣ ꯑꯏꯤꯡ ꯑꯁꯥ ꯑꯣꯟꯅꯕꯩꯅꯦ ꯀꯥꯏꯅ ꯑꯗꯨꯒꯤ ꯇꯥꯏꯞꯇ ꯑꯩꯈꯣꯏꯗꯁꯨ ꯁꯔꯕꯥꯏꯚꯦꯜ ꯇꯧꯕꯁꯦ ꯈꯤꯇꯪ ꯀꯩꯅꯣ ꯇꯧꯕꯗꯣ
ꯎꯝ
ꯑꯗꯨꯅꯦꯕ ꯇꯧꯔꯤꯁꯦ ꯑꯗꫭ ꯉꯝꯗꯤ ꯉꯝꯅꯤꯗ ꯈꯔ ꯋꯥꯠꯂꯤ ꯆꯍꯤ ꯈꯔ ꯂꯩꯔꯒꯗꯤ ꯑꯗꯨꯝ ꯑꯩꯈꯣꯏꯗ ꯆꯨꯁꯟꯅꯔꯛꯑꯅꯤ ꯍꯧꯖꯤꯛꯁꯦ ꯐꯣꯟꯒꯤ ꯑꯦꯗꯤꯛꯃ ꯀꯟꯅ ꯇꯧꯔꯤꯕ ꯑꯩꯈꯣꯏꯒꯤ ꯔꯤꯜꯁꯀꯨꯝꯕ ꯁꯣꯠ ꯚꯤꯗꯤꯌꫭꯒꯨꯝꯕꯁꯦ
ꯎꯝ
ꯁꯤꯁꯦ ꯌꯥꯝꯅ ꯀꯩꯅꯣ ꯇꯧꯕ ꯄꯣꯠꯅꯦ
ꯔꯤꯜꯁ ꯍꯥꯏꯕꯁꯤꯗ ꯔꯤꯌꯦꯜ ꯍꯥꯏꯕ ꯔꯤꯌꯦꯂꯤꯇꯤꯁꯦ ꯂꯣꯏ ꯀꯥꯎꯒ꯭ꯔꯝꯃꯤ ꯀꯩꯅꯣ
ꯎꯝ ꯑꯩꯈꯣꯏꯗꯁꯨ ꯑꯗꯨꯝ ꯅꯨꯡꯉꯥꯏꯗꯅ ꯃꯊꯪ